ꯍꯜꯂꯣ
ꯑꯣ ꯍꯜꯂꯣ ꯍꯜꯂꯣ ꯇꯥꯏ ꯀꯣ ꯍꯣꯏ ꯍꯣꯏ ꯇꯥꯏ ꯀꯩꯗꯧꯔꯤꯕ꯭ꯔꯣ
ꯀꯗꯔ ꯍꯥꯏꯠꯅꯦ ꯎꯝ
ꯑ ꯆꯠꯁꯤ ꯁꯔꯔꯕꯣ ꯑꯩꯁꯨ ꯏꯔꯨ ꯑ ꯏꯔꯨꯒꯦ ꯇꯧꯔꯝꯕꯅꯦ ꯀꯩꯅꯁꯝ ꯇꯇꯣ ꯑ
ꯑꯥꯎ
ꯎꯝ
ꯇ
ꯑ ꯅꯪ ꯌꯥꯝ ꯂꯕ
ꯑꯩ ꯐ ꯏꯇ ꯐꯛ ꯇꯕꯅ ꯉꯁꯤ ꯏꯊ ꯐ ꯂꯦ
ꯑꯁ ꯑꯩꯗꯣ ꯉꯁꯤꯗꯣ ꯑꯁ ꯐꯤ ꯁꯨꯕ ꯌꯨꯝ ꯁꯕ ꯀꯩꯀꯩꯅꯣ ꯑꯣ ꯑꯗꯦ ꯎꯝ
ꯑꯥ
ꯑꯁ ꯗꯣꯀꯨꯃꯦꯟ ꯆꯪꯒꯗꯕꯗꯣ ꯀꯔꯤ ꯀꯔꯤ ꯆꯪꯒꯗꯕ ꯃꯥꯟꯕ꯭ꯔꯥ
ꯑꯦꯠꯃꯤꯁꯟꯒꯤꯦꯔꯣ ꯍ ꯍꯪ ꯍ ꯖꯣꯏ ꯑꯗꯨꯣ ꯑꯗꯨ ꯑꯦꯗꯃꯤꯁꯟ ꯇꯧꯅꯤꯡꯉꯥꯏꯗ ꯆꯪꯒꯗꯕꯗꯤ ꯑꯩꯈꯣꯏ ꯅꯣꯔꯃꯦꯜ ꯑꯗꯨꯝ ꯍꯥꯏꯕꯗꯤ ꯇ꯭ꯔꯥꯏꯞꯀꯨꯝꯕ ꯏꯟꯀꯝꯒꯨꯝꯕ ꯑꯗꯨ ꯦꯡꯕꯗꯤ ꯑꯗꯨꯝ ꯆꯥꯡ ꯆꯪꯒꯗꯕ ꯃꯥꯜꯂꯦ ꯑꯗꯨꯗꯤ ꯑꯗꯨꯗꯤ ꯏ ꯀ ꯄꯁꯔ ꯅ ꯅꯪ ꯑꯦꯗꯤ ꯕꯤꯗꯤ ꯂꯥꯎꯊꯣꯛꯈ꯭ꯔꯕꯣ
ꯉꯁꯤꯔꯣ
ꯑ ꯁꯤꯗꯨ
ꯐꯥꯏꯚ ꯍꯟꯗ꯭ꯔꯦꯠ ꯆꯉ ꯑꯥ
ꯇꯨ ꯐꯤꯐꯇꯤ ꯇꯨ ꯐꯤꯐꯇꯤꯗ ꯁꯦꯝꯕ ꯌꯥꯏ ꯑꯦ ꯍꯥꯏꯕꯅꯤꯅ ꯁꯤꯗꯤ ꯅꯍꯥꯟꯒꯤ ꯇꯨ ꯍꯟꯗ꯭ꯔꯦꯠ ꯊ꯭ꯔꯤ ꯍꯟꯗ꯭ꯔꯦꯠ
ꯍꯣꯏ ꯑꯗꯨꯃꯥꯏꯅ ꯇꯧꯔꯝꯕꯅꯦ ꯑꯁ ꯍꯟꯗꯛ ꯀꯔꯞꯁꯟ ꯈꯔ ꯇꯧꯕꯅꯤꯅꯀꯣ ꯄꯨꯂꯤꯁ ꯅꯨꯄꯥ ꯈ꯭ꯋꯥꯏꯒ ꯈꯔ ꯀꯃꯤꯁꯟ ꯁꯤꯌꯥꯔ ꯇꯧꯕ ꯃꯥꯂꯣꯏꯕ
ꯑ ꯎꯝ ꯄꯨꯂꯤꯁ ꯏꯁꯇ ꯄꯨꯂꯤꯁ ꯏꯁꯇꯦꯁꯟ ꯁꯦꯝꯕꯒꯤꯔꯣ
ꯆꯦꯔꯀꯣꯇ ꯀꯇ ꯁꯤꯦꯕ
ꯎ
ꯇꯃꯦꯡꯂꯣꯡꯗꯒꯨꯝꯕ ꯁꯦꯝꯃꯗꯤ ꯊ꯭ꯔꯤ ꯍꯟꯗ꯭ꯔꯦꯗꯠꯇꯒꯤ ꯍꯦꯜꯂꯣꯏ
ꯎꯝ ꯎ
ꯑꯗꯨ ꯄꯩꯁꯥ ꯃꯥꯥꯡꯂ ꯃꯥꯉꯁꯤ
ꯎ ꯅ ꯅ ꯅ ꯐꯥꯗꯤ
ꯑꯩꯇꯤꯕꯥ ꯊꯧꯕ ꯅꯨꯄꯥ ꯑꯃꯁꯨ ꯌꯨꯝ ꯍꯟꯅꯤꯡꯉꯥꯏ ꯊꯥꯕ ꯌꯥꯎꯗ꯭ꯔꯦ ꯍꯥꯏꯅ ꯄꯥ ꯆ ꯑꯃꯒꯤ ꯀꯄꯤꯤ ꯍꯥꯏꯅ ꯑꯃꯛ ꯀꯄꯤꯦ
ꯑꯣ ꯅꯪꯉꯣꯟꯗꯔꯣ
ꯎꯪ ꯃꯩꯇꯩ ꯅꯨꯄꯥ ꯑꯃ ꯁꯛꯈꯪꯗꯕ
ꯎꯝ
ꯅꯣꯏꯗꯤ ꯀ ꯊꯥꯡ ꯆꯕ꯭ꯔꯣ
ꯑꯦ ꯑꯅꯤꯔꯛ ꯑꯍꯨꯝꯂꯛ ꯁꯨꯔꯦꯀꯣ ꯁꯤ
ꯑꯣ ꯑꯁ ꯅ ꯍꯥꯏꯗꯦꯅ ꯑꯗꯣ
ꯑ ꯃꯤ ꯍꯥꯏꯒ꯭ꯔ ꯍꯁ
ꯑꯁ ꯃꯁꯤꯁꯤ ꯗꯜ ꯆꯥꯕ ꯉꯗ ꯑꯣꯏ ꯎꯂꯣꯡ ꯑꯣꯂꯣꯡ ꯀꯁ ꯆꯥꯎ ꯆꯥꯏꯍꯦ ꯑꯩꯈꯣꯏꯁꯨ ꯝ ꯇꯥꯏꯦ
ꯅꯪ ꯀ ꯀꯦꯗ ꯁꯨꯔꯦ ꯇꯥꯛꯁꯇ ꯂꯣꯏꯅ ꯀꯩꯅꯣ ꯀꯝꯄ꯭ꯂꯤꯠ ꯇꯧꯔꯕꯣ
ꯆꯥꯆꯤ ꯀꯨꯝꯕ ꯋꯥꯔ ꯑ ꯀꯨꯝꯁꯤꯗ
ꯑ
ꯐꯣꯔꯦꯅꯦ ꯐꯣꯔꯦꯅꯦ ꯀꯌꯥꯗꯤ ꯆꯪꯈ꯭ꯔꯦ ꯑꯗꯣ
ꯑ ꯌꯥꯝꯗ꯭ꯔꯤꯗ
ꯑ
ꯅꯪꯗꯤ ꯀꯅꯥꯕꯨ ꯁꯞꯄꯣꯔꯠ ꯇꯧꯒꯦꯔꯣ
ꯉꯥꯏꯈꯣꯅꯦ ꯕꯦꯡ ꯑꯦꯀꯥꯎꯟꯗ ꯆꯪꯈ꯭ꯔꯕꯣ
ꯑꯁꯤꯒꯨꯝꯕ ꯋꯥꯔꯤꯗꯤ ꯁ ꯔꯔꯣꯏꯁꯦ ꯍꯥꯏꯌꯦ
ꯁꯅꯕ ꯌꯥꯗꯕ꯭ꯔꯥ
ꯍꯣꯏ ꯑꯗꯣ ꯉꯁꯤ ꯀꯅꯥꯕꯨ ꯁꯞꯄꯣꯔꯠ ꯇꯧꯕ ꯑꯣꯏꯔꯣꯅꯣ ꯑꯥ
ꯑ ꯅꯦ ꯍꯖꯔ
ꯑ ꯎꯝ
ꯈꯨꯗꯂꯨꯝꯒ ꯑꯩꯗꯤ ꯕꯦꯠ ꯇꯧꯈ꯭ꯔꯦꯅꯦ ꯕ꯭ꯔꯥꯖꯤꯜꯒ ꯅꯣꯔꯋꯦ ꯊꯦꯡꯅꯅꯕ
ꯃꯥꯁꯅ ꯀꯥꯒꯅꯤꯗ ꯭ꯔꯖꯤꯜ ꯭ꯔꯖꯤꯜ ꯃꯣꯏ ꯁꯨꯅꯔꯗꯤ ꯑꯗꯨꯝ ꯐꯖꯗꯦ ꯐꯖꯒꯅꯤ
ꯕ꯭ꯔꯥꯖꯤꯜꯒ ꯅꯣꯔꯋꯦꯗ ꯃꯥꯅ ꯕ꯭ꯔꯥꯖꯤꯜ ꯑꯩꯅ ꯅꯣꯔꯋꯦ
ꯕ꯭ꯔꯥꯖꯤꯜꯁꯨ ꯌꯥꯝ ꯍꯥꯏꯕꯁꯨ ꯅꯠꯇꯦꯅ ꯕ꯭ꯔꯥꯖꯤꯜ
ꯍꯣꯏ ꯍꯣꯏ ꯕꯣꯜꯗꯤ ꯃꯣꯏꯅ ꯄꯥꯏꯌꯦ ꯑꯗꯣ ꯏꯁꯀꯣꯔ ꯇꯧꯕ ꯌꯥꯝ ꯍꯩꯇꯦꯕꯀꯣ
ꯎꯝ
ꯀꯣꯜꯗꯤ ꯑꯗꯨꯝ ꯄꯥꯏꯕꯅꯤ ꯃꯣꯏꯅ ꯇꯤꯀꯤ ꯇꯛꯀꯥ ꯍꯥꯏꯕꯅꯥ ꯑꯗꯨ ꯀꯄꯅꯤ ꯑꯩꯗꯁꯨ ꯖꯄꯥꯟꯒ ꯁꯥꯟꯅꯕꯗ ꯕꯣꯜꯗꯤ ꯃꯣꯏꯅ ꯅꯥꯏꯟꯇꯤ ꯄꯥꯔꯁꯦꯟꯅꯤ ꯄꯥꯏꯌꯦꯕ ꯄꯅꯤ ꯄꯥꯏ ꯀꯝꯔ ꯃꯔꯔꯛ ꯃꯔꯔꯛ ꯇ ꯑꯗꯨ ꯐ
ꯅꯄꯥꯟꯕꯨ ꯅꯅꯨꯡꯖ ꯅꯨꯡꯁꯤꯗ
ꯖꯥꯟ ꯁꯄꯣꯔ ꯇꯧꯕ
ꯍꯥꯥ
ꯉꯔꯥꯡꯗ ꯖꯄꯥꯟꯕꯨ ꯁꯞꯄꯣꯔꯠ ꯇꯧꯕꯅꯤꯅ
ꯑ ꯀꯁꯨꯗ ꯄꯥꯁꯨꯄꯣ ꯇꯧꯅꯤ ꯃꯣꯏꯗ ꯅꯁꯨ ꯅꯨꯡꯁꯤꯌꯦꯅ
ꯑꯣꯏꯣꯏꯒꯤꯗꯑꯣꯁꯨ ꯑꯁ ꯂꯣꯏꯒꯗꯕ ꯃꯇꯝ ꯑꯦꯛꯁꯇ꯭ꯔꯥ ꯃꯤꯅꯤꯠꯇꯒꯤꯨ ꯆꯟꯕꯅꯤꯅ ꯑꯦꯛꯁꯇ꯭ꯔꯥ ꯃꯤꯅꯤꯠꯁꯨ ꯂꯣꯏꯒꯗꯧꯔꯦꯕ
ꯍ ꯊꯃꯦ ꯊ
ꯎꯝ ꯎꯝ ꯃꯁꯨ
ꯋꯥꯔꯝꯃꯤ ꯃꯩꯁ ꯃꯌꯥꯝꯗ
ꯍꯣꯏ
ꯅꯨꯡꯉꯥꯏ ꯅꯨꯡꯉꯥꯏꯇꯕꯗ
ꯑ
ꯥꯏꯗꯤ ꯃꯥꯏ ꯌꯥꯝ ꯐꯥꯎꯔ
ꯎꯝ
ꯀꯄ ꯀꯁꯤꯅꯔꯤꯗ
ꯑ
ꯍꯨꯝ ꯆꯠꯄ ꯇꯥꯔꯒꯅꯤ
ꯎꯝ
ꯃꯥꯏ ꯊꯥꯖꯗꯤ ꯊꯥꯖꯕ ꯃꯥꯂ ꯍꯥꯏꯗꯤꯛꯇ ꯑꯁꯂꯔ
ꯍꯣꯏ ꯃꯣꯏꯁꯨ ꯍꯩꯁꯨ ꯍꯩꯩꯅ ꯍꯣꯏ ꯁꯅꯥꯁ
ꯕ꯭ꯔꯖꯤꯜꯒ ꯅꯣꯔꯃꯦꯦ
ꯑ
ꯑꯁ ꯏ
ꯎꯝ
ꯃꯔꯣꯏꯁꯨ ꯌꯥꯝꯃꯦ ꯀꯟꯕꯗꯤ ꯅꯠꯇꯦꯗ ꯑꯣꯏꯔꯁꯨ
ꯍꯣꯏ ꯍꯣꯏ ꯃꯣꯏꯁꯤꯁꯨ ꯄ꯭ꯂꯦꯌꯔꯗꯤ ꯑꯗꯨꯝ ꯌꯥꯏꯗ ꯍꯟꯗꯛꯦ ꯀꯔꯤꯒꯤꯔꯣ ꯅꯪꯒꯤ ꯕꯦꯛꯒ꯭ꯔꯥꯎꯟ ꯃꯈꯣꯟ ꯏꯦꯝ ꯇꯥꯏꯅꯦ
ꯇꯕ꯭ꯔ
ꯍꯗꯩ ꯀꯔꯤꯅꯣ ꯌꯥꯏꯕꯒꯨꯝ ꯇꯥꯏ
ꯎꯝ ꯎꯝ
ꯍꯧꯖꯤꯗꯤ ꯄꯥꯗ꯭ꯔꯔꯤꯗ
ꯄ
ꯍꯥꯥ
ꯅꯤꯈ ꯄꯩꯌꯦꯕ
ꯎꯝ
ꯐꯣꯟ ꯑꯅꯤ ꯄꯥꯏꯕꯅꯤꯅ ꯐ ꯇꯧꯦ
ꯐ ꯍꯥꯏꯅ
ꯐꯣꯟ ꯑꯅꯤ ꯄꯥꯏꯌꯦ ꯑꯩꯕꯨ
ꯆꯗꯕ꯭ꯔꯣ
ꯎꯝ
ꯊꯔ ꯀꯦꯔ ꯍꯥꯥ
ꯃꯨꯔꯂ
ꯑꯥ ꯑꯅꯧꯕ ꯑꯃꯐꯥꯎ ꯂꯩꯕꯔꯣ ꯅꯪꯒꯤ ꯐꯣꯟ ꯃꯥ ꯑꯗꯨꯗꯤ ꯀꯩꯗꯧꯔꯦ
ꯀꯩꯗ ꯁꯥꯆꯤꯟ ꯇꯣ ꯃꯤꯠ
ꯅ ꯅ ꯅꯅ ꯄꯊ ꯣꯔ
ꯑ
ꯑꯩꯗꯤꯦ ꯐꯨꯠꯕꯣꯜ ꯇꯤꯚꯤꯗ ꯑꯗꯨꯝ ꯌꯦꯡꯉ ꯑꯦꯞꯁꯇ
ꯑꯗꯨꯗꯤ ꯈ ꯁꯄꯥꯏꯗ
ꯀ꯭ꯔꯤꯌꯥꯕ
ꯒ꯭ꯔꯨꯛꯁ ꯐꯥꯏ
ꯎꯝ ꯑꯦꯃꯣꯅꯅꯨꯡꯉꯥꯏꯜ꯭ꯔꯣ
ꯎꯝ ꯑꯗꯨꯝ ꯌꯥꯗꯤ ꯌꯥꯏꯦ ꯌꯥ ꯌꯥ ꯃꯛꯇ ꯄ
ꯎꯝ
ꯑꯗꯨꯝ ꯌꯥꯏꯗ ꯀꯣꯂꯤꯁꯤꯤꯗ ꯑꯗꯣ ꯃꯅ ꯐꯅ ꯑꯗꯨ ꯐ ꯂ ꯑꯣꯏ
ꯎꯝ
ꯅꯣꯏꯁꯨ ꯇꯃꯥꯏ ꯊꯕꯒ
ꯑꯩꯗꯤ ꯑꯗꯨꯝ ꯐꯖꯩ ꯀ꯭ꯋꯥꯂꯤꯇꯤꯗꯤ ꯅꯦꯠꯋꯥꯛꯛ ꯈ ꯑꯇꯣꯛꯅꯤꯅꯀꯣ ꯅꯦꯠꯋꯛ ꯅꯨꯡꯉꯥꯏꯇ꯭ꯔꯗꯤ ꯍꯣꯏ ꯁꯗꯤꯗꯧꯔꯁ ꯑꯗꯨꯝꯕꯥꯏꯗꯤ ꯑꯗꯨ ꯌꯥꯥꯏꯗ ꯎ
ꯌꯨꯙ ꯂꯤꯍꯝꯗ ꯀꯀꯗꯔꯤꯉꯣ
ꯏꯪꯂꯪꯂꯦꯟ ꯏꯪꯂꯪꯂꯦꯟ
ꯎꯝ
ꯑꯣ
ꯏꯪꯂꯦꯟꯁꯨ ꯅꯣꯒꯥ ꯊꯣꯛꯈ꯭ꯔꯕ
ꯍꯣꯏ ꯎ ꯊꯣꯛꯇ꯭ꯔꯤꯗ ꯃꯣꯏꯁꯨ ꯁꯥꯟꯅꯔꯅꯤ ꯍꯌꯦꯡ
ꯃꯣꯏ ꯁꯥꯟꯅꯒꯗꯕꯗꯨ ꯏꯪꯂꯦꯟꯗꯣ ꯀꯟꯅꯒ
ꯎꯝ
ꯏꯪ꯭ꯂꯦꯟꯁꯅꯅꯕ ꯇꯕꯨꯠꯇꯣ
ꯑ ꯑ ꯏꯔ ꯀꯣꯡ ꯀꯣ ꯀꯨꯝꯒꯣꯕ ꯁꯅꯔꯟ ꯀꯨꯝꯒꯣꯕ
ꯍꯣꯏ ꯍꯣꯏ ꯀꯝꯝꯕꯣ
ꯑꯣ
ꯖꯤꯌꯥꯔ ꯀꯣꯕꯣꯒ ꯁꯅꯔꯅꯤ ꯑꯗꯣ ꯑꯗꯨꯗ ꯂꯣꯏ ꯉ ꯑꯗꯨꯅ ꯃꯦꯛꯁꯤꯀꯣꯒꯒꯥ ꯏꯀ꯭ꯋꯥꯗꯔ ꯃꯣꯏ ꯑꯅꯤ ꯁ ꯉꯝꯕ ꯃꯗꯣ ꯑꯃꯨꯛ ꯁꯥꯟꯅꯔꯅꯦꯕ ꯑꯗꯨꯅ
ꯃꯦꯁꯤꯀꯣ ꯀꯔꯗꯧꯕ ꯃꯥꯂ ꯀꯣ
ꯍꯣꯏ ꯍꯧ ꯀ ꯀꯒꯗꯕ ꯃꯥꯂꯦ ꯍꯣꯏꯁꯨ ꯍꯥꯏꯌꯦꯕ ꯎꯝ
ꯎꯁꯨ ꯍꯥꯏꯗꯤ ꯀꯩꯅꯣꯗꯤ
ꯑ ꯃ ꯇ ꯏ ꯐ ꯌꯦ ꯐꯣꯗ
ꯎꯝ
ꯕ ꯃꯤꯗꯥꯟ ꯊꯣꯛꯣꯛꯄꯗꯣ ꯈꯔꯗꯤ ꯉꯥꯛꯑꯦꯀꯣ ꯅꯦꯗꯔꯂꯦꯟꯒ ꯀ ꯆꯂꯔ ꯊꯅ
ꯁꯨꯃꯥꯏꯅꯤ ꯍꯣꯏ ꯑꯄꯗ ꯑꯁ ꯈ ꯑ ꯑꯦ ꯃꯣꯏ ꯈꯔꯗꯤ ꯍꯣꯏ ꯃꯣꯏꯗꯨꯗ ꯑꯅꯤꯗꯣ ꯀꯥꯑꯅꯤꯅ ꯈꯟꯕꯅꯦꯕꯗꯣ ꯑꯗꯣ ꯀꯥꯒꯅꯤ ꯍꯥꯏꯕꯗꯣ ꯑꯗꯨꯝ ꯊꯣꯛꯈ꯭ꯔꯦ ꯑꯩ ꯉꯔꯥꯡꯁꯨ ꯑꯩꯗꯤ ꯖꯄꯥꯟ ꯀꯥꯒꯔꯅ ꯈꯟꯕꯅꯤ
ꯄꯦꯅꯥꯜꯇꯤ ꯄꯦꯅꯥꯜꯇꯤꯒꯨꯝꯕ ꯑꯣꯏꯔꯅꯤꯀꯣ
ꯑꯣ ꯇꯅ ꯊꯤ ꯍꯨꯝꯕ ꯍꯥꯏꯗꯤ ꯆ
ꯊ
ꯑꯥ ꯅꯦꯟꯃꯥꯔꯒꯤ ꯐꯦꯟꯁꯤꯡ ꯌꯥꯝ ꯅꯦꯦꯟꯃꯥꯔꯁꯨ ꯁꯕꯁꯨ ꯐꯪꯗꯦ ꯅꯨꯡꯉꯥꯏꯇꯦ
ꯐꯣꯟꯕꯅꯤꯗ ꯃꯥ
ꯍ
ꯃꯥꯒꯤ ꯄ꯭ꯔꯥꯏꯝꯁꯨ ꯌꯥꯝ ꯇꯦꯜꯂꯦꯕꯀꯣ
ꯍꯣꯏ ꯐ
ꯐꯂꯒꯥ ꯕꯥꯄꯦꯒ ꯌꯥꯝꯃꯥꯒ ꯁꯤꯍꯨꯝꯖꯕ ꯑꯣꯏꯗꯧ ꯃꯥꯥꯟꯂꯩ
ꯎꯝ ꯍ ꯃꯣꯏ ꯎꯝ